ꯍꯜꯂꯣ ꯀꯩꯗꯧꯔꯝꯃꯤꯅꫭ꯫
ꯑꯁ ꯄꯣꯊꯥꯔꯝꯕꯅꯤ ꯁꯥꯏꯌꯦꯅ ꯆꯥꯛ ꯆꯥꯔꯨꯕꯅꯤ꯫
ꯇꯥꯔꯕ꯭ꯔꯣ꯫
ꯇꯥꯏꯌꯦꯃꯦ ꯇꯥꯗ꯭ꯔꯣ꯫
ꯇꯥꯔꯦ ꯀꯩꯗꯧꯔꯃꯤꯅꯣ꯫
ꯆꯥꯛ ꯆꯥꯔꯨꯕꯅꯦ ꯍꯥꯏꯔꯒ ꯇꯥꯗ꯭ꯔꯣ ꯑꯩ ꯃꯃꯥꯡ ꯍꯥꯏꯗꯣ꯫
ꯇꯥꯍꯧꯗ꯭ꯔꯦ ꯅꯦꯋꯥꯛ ꯍꯥꯏꯐꯦꯠ ꯅꯨꯡꯥꯏꯇꯕ ꯃꯥꯜꯂꯦ꯫ ꯀꯩ ꯀꯩ ꯃꯊꯦꯜ ꯆꯥꯕ ꯌꯥꯝ ꯊꯦꯡ ꯆꯥꯏꯗ꯫
ꯑꯁ ꯇꯨꯝꯕ ꯍꯧꯒꯠꯄ ꯊꯦꯒꯡꯤꯅꯦ꯫
ꯑꯣ ꯉꯔꯥꯡ ꯕꫭꯜ ꯌꯦꯡꯎꯕꯩ꯫
ꯕꫭꯜ ꯌꯦꯡꯕꯒꯤ ꯉꯁꯥꯏ ꯑꯌꯨꯛ ꯍꯥꯏꯇꯥꯔꯦ꯫
ꯑꯣ꯫
ꯀꯩ ꯅꫭꯏꯗꯤ ꯀꯩ ꯌꯦꯟꯁꯥꯡ ꯆꯥꯔꯒꯦ꯫
ꯑꯈꯣꯏꯗꯤ ꯍꯣꯁꯇꯦꯜꯅꯤꯅ ꯍꯋꯥꯏꯒ ꯑꯃꯦꯠꯄ ꯑꯃꯒ꯫
ꯑꯣ꯫ ꯁꯥꯗ꯭ꯔꯣ ꯅꯣꯏ ꯍꯣꯁꯇꯦꯜꯗꯨꯕꯣ꯫
ꯏꯁ ꯁꯥꯏꯉꫭ ꯍꯧꯖꯤꯛꯇꯤ ꯃꯩꯒ ꯃꯨꯊꯣꯛꯈ꯭ꯔꯦ꯫ ꯂꯩꯐꯝ ꯆꯥꯐꯝ ꯈꯪꯗꯗꯅ ꯀꯣꯏꯆꯦꯜ ꯆꯦꯜ ꯂꯩꯔꯝꯕꯅꯦ ꯍꯧꯖꯤꯛꯄꯨꯗꯤ ꯂꯥꯛꯑꯦ ꯑꯃꯨꯛ꯫
ꯎꯝ꯫
ꯁꯜꯂꯤꯇꯥꯗ
ꯀꯥꯏ ꯈꯨꯠꯁꯥ ꯑꯃ ꯇꯧꯋꯦꯕ ꯀꯩꯕꯥ꯫
ꯅꯣꯏ ꯂꯥꯛꯇ꯭ꯔꯣ꯫
ꯃꯩꯔꯣ꯫
ꯎꯝ꯫
ꯃꯩ ꯂꯥꯛꯏꯗ ꯑꯈꯣꯏꯗꯤ꯫
ꯑꫭ꯫
ꯑꯗꯨꯁꯨ ꯃꯩ ꯂꯥꯛꯑꯁꯨ ꯆꯞ ꯃꯥꯟꯅꯩꯅꯦ ꯑꯩꯈꯣꯏ ꯐꯦꯟ ꯌꯥꯎꯗꯕꯅꯤꯅ꯫
ꯐꯦꯟ ꯂꯩꯇ꯭ꯔꯣ ꯍꯥꯏꯁꯦ ꯅꯣꯏꯒꯤ꯫
ꯐꯦꯟ ꯌꯥꯎꯗꯦ ꯊꯣꯡꯅꯥꯎꯗꯩ ꯆꯪꯉꯛꯄ ꯅꯨꯡꯁꯤꯠꯇꯨꯅꯅꯦ꯫
ꯑꯣ ꯑꯈꯣꯏꯗꯤ ꯃꯊꯛꯇ ꯑꯗꯨꯝ ꯄꯥꯜꯂꯝꯃꯕꯅꯤꯅ ꯍꯨꯝꯅꯤ ꯀꯟꯅ
ꯑꯗꯨꯗꯤ ꯐꯦꯟ ꯌꯥꯎꯗ ꯌꯥꯔꯣꯏꯍꯦ ꯅꯣꯏ ꯀꯥꯗꯗꯤ
ꯐꯤꯅꯤꯔꯕꯨ ꯁꯥꯏꯕ ꯃꯤ ꯃꯤꯒꯤ ꯀꯥ ꯆꯂ ꯂꯩꯣꯏꯁ
ꯃꯊꯛꯇꯣ ꯐꯖꯅ ꯁꯥꯕ ꯃꯥꯜꯂꯦꯅꯦ ꯅꯣꯏꯒꯤ ꯃꯊꯛ ꯂꯩꯗꯣ
ꯁꯥꯏꯌꯦ ꯃꯈꯥꯅ ꯑꯃꯨꯛ ꯏꯪꯉꯦ
ꯑꯥꯎ
ꯍ ꯅꯤꯡꯉꯝꯗꯥꯗꯅ ꯑꯃꯨꯛ ꯑꯩꯈꯣꯏꯅ ꯑꯃꯨꯛ ꯅꯨꯡꯉꯥꯏꯗꯣꯏꯕ
ꯍꯣꯏ ꯍꯣꯏ ꯂꯝꯗꯥꯥꯗ ꯅꯨꯡꯉꯥꯏꯖꯣꯏꯅꯤ
ꯀꯩꯀꯩ ꯊꯕꯛ ꯑꯃ ꯆꯠꯇ꯭ꯔꯕꯣ ꯀꯩꯅꯣ
ꯆꯠꯇ꯭ꯔꯦꯗ ꯊꯕꯛ ꯑꯝꯇ ꯊꯕꯛ ꯂꯩꯇꯦ
ꯅ ꯍꯥꯟꯅ ꯀꯥꯏꯗꯅꯣ ꯆꯠꯂꯝꯕ꯭ꯔꯣ ꯀꯩꯅꯣ ꯇꯧꯗꯣꯏꯅꯦ ꯌꯨꯝ ꯂꯣꯝꯗꯣꯏꯔ ꯀꯩꯅꯣ
ꯑꯖꯕ ꯂꯥꯒꯦ ꯆꯠꯄꯅꯤꯗ ꯊꯕ ꯍꯦꯒ
ꯎꯝ ꯑꯣ ꯍꯥꯏꯕ ꯂꯀꯤꯅꯦꯕ ꯎꯝ ꯍꯥꯏꯕ ꯂꯥꯏꯕꯀꯤꯗꯤ ꯀꯅꯥ ꯀꯅꯥ ꯌꯨꯝꯒꯤ ꯃꯤꯅ ꯇꯩꯔꯕ
ꯅꯠꯇꯦꯗ ꯑꯩꯈꯣꯏ ꯏꯃꯥꯟꯅꯕꯁꯤꯡ ꯇꯧꯕꯅꯦ ꯑꯗꯨꯗ ꯈꯔ ꯌꯥꯎꯋꯦ ꯌꯥꯎꯕ
ꯍꯥꯏꯕ ꯂꯥꯏꯞꯁꯦ ꯀꯩꯅꯣꯒ ꯃꯥꯟꯅꯔꯝꯒꯅꯤꯅꯦ ꯑꯗꯨꯝ ꯍꯥꯏꯗꯤ ꯍꯥꯏꯔꯕ ꯂꯥꯏꯐꯀꯤꯗ ꯑꯃꯨꯛ ꯍꯛꯆꯥꯡꯒꯤ ꯑꯣꯏꯔꯦꯗꯅ ꯍꯥꯏꯗꯤ ꯑꯣꯔꯤ ꯐ꯭ꯂꯦꯝꯒꯤ ꯇꯥꯏꯞꯇ ꯀꯩꯅꯣ ꯇꯧꯕ ꯄꯣꯠ ꯆꯩ ꯀꯩꯀꯥꯁꯨ ꯂꯩꯒꯨꯝ ꯇꯧꯗꯣꯏꯅꯦ ꯃꯣꯏꯁꯦ
ꯎꯝ ꯂꯣꯏꯗ
ꯑꯥ ꯑꯣ ꯐꯦꯝꯒꯤꯅ ꯑꯃꯨꯛ ꯑꯀꯦ ꯑꯃꯧ ꯑꯣꯏꯈꯤꯕꯅꯦꯕ ꯃꯤ ꯍꯥꯞꯄ ꯈꯣꯠꯄ ꯄꯩꯁꯥ ꯈꯔ ꯀꯩꯅꯣꯝ ꯂꯩꯗꯦꯅ ꯃꯣꯏꯗꯣ ꯀꯨꯏꯅ ꯌꯥꯎꯔꯛꯑꯒꯅ ꯀꯥꯟꯅꯕꯗꯣ
ꯑ ꯂꯩꯅꯦ ꯑꯗꯨꯝ ꯈꯪꯒꯦꯗ ꯑꯗꯨꯒꯤ ꯃꯔꯝꯗꯗꯤ
ꯌꯥ
ꯑꯗꯣ ꯀꯩꯅꯣꯒꯤꯁꯨ ꯇꯧꯋꯦ ꯆꯞ ꯃꯥꯟꯅꯩꯗ ꯃꯣꯏ ꯀꯩꯅꯣꯃ ꯅꯦ ꯀꯝꯄꯦꯅꯤꯅꯤꯅꯦꯀꯣ ꯃꯤ ꯍꯥꯞꯄ ꯑꯩꯉꯣꯟ ꯀꯥꯟꯅꯕ ꯈꯣꯠꯄ ꯌꯥꯝ ꯂꯩ ꯑꯩꯈꯣꯏꯗꯤ ꯌꯥꯎꯕ ꯅꯠꯇꯦꯗ ꯃꯣꯏꯅ ꯀꯩꯅꯣ ꯑꯩꯈꯣꯏꯅ ꯀꯩꯅꯣ ꯁꯤꯟꯕꯤꯕꯩ ꯋꯥꯅꯤ
ꯑꯣ
ꯃꯣꯏ ꯏꯕꯦꯟꯗ
ꯑꯥ ꯑꯣ ꯐꯩꯅꯦ ꯑꯗꯨꯅꯕꯨ ꯌꯥꯝ ꯐꯩꯅꯦ ꯑꯗꯨꯗꯤ ꯉꯝꯃꯣꯏꯗꯅ ꯑꯃꯨ ꯌꯥꯎ ꯂꯩ ꯈꯣꯠꯄ ꯍꯥꯏꯁꯦ ꯑꯗꯨꯅꯤ ꯅꯣꯏ ꯍꯟꯗꯛ ꯒꯥꯔꯤ ꯑꯃ ꯂꯧꯅꯤꯗ ꯀꯃꯥꯏꯅ ꯇꯧꯔꯒꯦ
ꯂꯧꯗꯨꯅꯦ ꯀꯟꯅ ꯌꯦꯡꯉꯤꯅꯦ
ꯒꯥꯔꯤ ꯑꯆꯧꯕ ꯅꯠꯇ꯭ꯔꯣ
ꯋꯥꯅꯦ
ꯅꯣꯏ ꯃꯃꯥꯡꯒꯤꯗꯨꯗꯤ ꯊꯥꯗꯣꯛꯈ꯭ꯔꯕꯕ
ꯍꯕꯕ
ꯒꯥꯔꯤꯁꯦ ꯍꯧꯖꯤꯛꯇꯤ ꯃꯃꯟꯁꯨ ꯀꯌꯥ ꯀꯌꯥꯃꯨꯛꯀ ꯄꯤꯅꯔꯤꯒꯦ ꯑꯩꯗꯤ ꯑꯝꯇꯕꯨ ꯈꯪꯗꯦ ꯑꯩꯠ ꯍꯟꯗ꯭ꯔꯦꯗ ꯑꯃꯐꯥꯎ ꯄꯥꯝꯃꯤꯅꯦ
ꯑꯗꯨꯗꯤ ꯌꯥꯝ ꯊꯤ ꯍꯡ ꯐꯪꯉꯤ
ꯟꯗ꯭ꯔꯗꯤ ꯀꯌꯥꯃꯨꯛꯇ ꯐꯪꯉꯦ ꯄꯣꯠ ꯑꯐꯕꯗ
ꯑ ꯀꯩꯅꯣꯡꯉ ꯆꯂꯄ ꯂꯥꯎꯑꯣ ꯄꯥꯗꯤꯄꯥꯪ
ꯎ ꯊꯥꯏꯅꯒꯤ ꯑꯃ ꯖꯄꯥꯟꯒꯤ ꯃꯣꯗꯦꯜꯗ ꯀꯩꯅ ꯑꯃꯁꯁꯨ ꯊꯣꯛꯑꯝꯗꯥꯏꯅꯦ ꯑꯩꯗ ꯍꯟꯗꯦꯠꯁꯦ
ꯈꯪꯗꯦ ꯖꯄꯥꯟꯒꯤ ꯃꯣꯗꯦꯜ ꯈꯪꯗꯦ ꯃꯣꯏꯗꯣ ꯀꯃꯥꯏꯅ ꯇꯧꯕ ꯅꯣꯏꯁꯨ ꯍꯥꯏꯗꯤ ꯑꯗꯨꯒꯤ ꯃꯔꯝꯗꯗꯤ ꯀꯟꯅ ꯈꯪꯗꯦꯕ
ꯑꯗꯨꯏ ꯃꯣꯗꯦꯜ ꯑꯗꯨꯝ ꯈꯔ ꯂꯤꯡꯉꯦꯅ ꯍꯥꯏꯕ ꯍꯥꯏꯗꯤ ꯑꯩꯠ ꯍꯟꯗ꯭ꯔꯦꯠꯁꯦ ꯑꯥ ꯗꯥꯏꯔꯤꯛ ꯁꯨꯖꯨꯀꯤꯅ ꯁꯥꯕ ꯑꯃ ꯊꯣꯛꯄ ꯃꯥꯜꯂꯦꯕꯀꯣ ꯑꯩꯁꯨ ꯈꯪꯗꯦ ꯃꯣꯏꯅ ꯍꯥꯏꯕꯗꯨꯗꯗꯥꯏꯩꯅ ꯍꯥꯏ ꯖꯄꯥꯟ ꯃꯣꯗꯦꯜ ꯍꯥꯏꯗꯣ ꯑꯗꯨ ꯑꯗꯨ ꯑꯣꯏꯔꯝꯗꯧ ꯃꯥꯜꯂꯦ ꯁ꯭ꯋꯥꯏꯗ ꯊꯧꯅꯩꯗꯨꯗꯤ ꯃꯥꯔꯨꯠꯇꯤ ꯁꯨꯖꯨꯀꯤ ꯅꯠꯇ꯭ꯔꯣ
ꯃꯥꯅꯤ ꯆ ꯃꯥꯅꯤꯒꯦ
ꯑꯗꯨꯅꯤꯅꯤ ꯂꯥꯏ ꯈꯔ ꯂꯩ ꯃꯥꯜꯂꯦ
ꯎꯝ
ꯑꯗꯨ ꯂꯧꯅ ꯐꯔꯗꯔ ꯈꯪꯗꯦꯗ ꯑꯩꯠ ꯍꯟꯗ꯭ꯔꯦꯠ ꯑꯃ ꯄꯩꯁꯥ ꯈꯔ ꯇꯨꯡꯁꯤꯜꯂꯒ
ꯅꯗꯤ ꯅꯣꯡ ꯀ ꯀꯥꯁꯨꯕꯠꯄ ꯐꯨꯔ ꯀꯗ
ꯅꯅꯤ ꯊꯅꯤꯒꯗ ꯀꯣ ꯒꯇꯕꯆꯥ ꯊꯝꯖꯟꯕꯗꯤ ꯐꯩꯩꯅ ꯌꯥꯝ ꯇꯥꯡꯕ ꯅꯠꯇ꯭ꯔꯕꯁꯨ ꯑꯗꯒꯤ ꯊꯥꯎꯗꯤ ꯑꯣꯖꯦꯟꯗꯁ ꯈꯔꯗꯤ ꯆꯥꯕ꯭ꯔꯣ
ꯆꯥꯗꯗꯝꯅꯦ ꯀꯃꯥꯏ ꯆꯥꯗꯅꯤ
ꯑꯗꯨꯗꯤ ꯌꯥꯏ ꯀꯩꯅꯣ ꯑꯃ ꯑꯗꯨ ꯅꯧꯕꯕꯗ꯭ꯔꯥꯡꯗ ꯑꯇꯩ ꯍꯧꯖꯤꯛꯀꯥꯟ ꯒꯥꯔꯤ ꯂꯧꯗꯧꯗꯨ ꯀꯥꯏꯗ ꯂꯣꯟ ꯊꯤꯔ ꯂꯧꯕꯒ ꯑꯗꯨꯗꯤ ꯇꯜꯂꯦꯕ ꯂꯣꯟ ꯊꯤꯅ ꯍꯣꯠꯅꯕꯗꯣ ꯃꯊꯥ ꯁꯥꯏꯌꯦꯕ ꯌꯥꯝꯅ
ꯇ ꯈꯥꯏꯝꯗꯤꯕꯨꯣꯏ ꯀ
ꯀꯩꯕꯥ
ꯇꯪꯈꯥꯏ ꯑꯃ ꯃꯣꯏꯅ ꯆꯥꯏꯅꯦ ꯍꯥꯏꯕꯗꯣ
ꯑꯗꯨꯅꯦ ꯍꯥꯏꯗꯤ ꯏꯟꯇꯔꯦꯁ ꯀꯩꯀꯥ ꯃꯌꯥꯝꯗꯣ ꯑꯗꯨꯗꯩꯁꯨ ꯑꯃꯨꯛ ꯍꯨꯜꯂꯝꯗꯥꯏ ꯈꯣꯠꯂꯝꯗꯥꯏꯒꯤ ꯃꯊꯥ ꯍꯥꯏꯕ ꯑꯃꯁꯨ ꯑꯃꯨꯛ ꯂꯥꯛꯏꯗꯅ
ꯎꯝ
ꯍꯥꯏꯗꯤ ꯄꯩꯁꯥ ꯂꯩꯇꯕꯁ ꯊꯥꯁꯨ ꯌꯥꯎꯋꯤ ꯑꯃꯨ ꯑꯃꯨꯛ
ꯎꯝ ꯑꯁ ꯈꯪꯗꯦ ꯑꯩꯈꯣꯏꯁꯨ ꯒꯥꯔꯤꯗꯣ ꯂꯩꯅꯕꯅ ꯑꯝꯇ ꯂꯧꯁꯤꯟꯗ꯭ꯔꯗꯤꯅ ꯑꯃ ꯊꯤꯕꯅꯤ ꯀꯟꯅ ꯈꯔ ꯑꯅꯧꯕꯗ ꯑꯣꯏꯅ ꯂꯧ ꯍꯧꯔꯒꯦ ꯇꯧꯕꯅꯦ
ꯎꯝ ꯑꯗꯨꯅꯤ ꯂꯩꯔꯤꯉꯩꯗ ꯐꯖꯅ ꯍꯥꯏꯗꯤ ꯆꯍꯤ ꯐꯅꯌꯥꯝ ꯊꯣꯛꯧꯅꯗꯣꯏꯅꯤꯅ ꯅꯠꯇ꯭ꯔꯥ
ꯎꯝ ꯈꯔ ꯀꯨꯏꯅ ꯊꯧꯅꯅꯕꯅ ꯈꯔ ꯐꯕ ꯑꯃ ꯂꯧꯍꯧꯔꯒꯦ ꯇꯧꯕꯅꯦ
ꯑꯗꯨꯗꯤ ꯐꯩ ꯅꯣꯏꯗꯁꯨ ꯍꯣꯁꯇꯦꯜꯗ ꯑꯍꯜ ꯑꯃ ꯂꯩꯗꯥꯅꯦ ꯃꯥꯒꯤ ꯕꯨꯂꯦꯠꯇꯨ ꯂꯣꯟ ꯊꯤꯔ ꯂꯣꯏ ꯅꯠꯇ꯭ꯔꯣ
ꯃꯥꯅꯦ ꯂꯣꯟꯊꯤ ꯂꯧꯔꯤ
ꯃꯥꯁꯨ ꯅꯍꯥꯟ ꯀꯩꯅꯣ ꯂꯣꯟꯒꯤ ꯃꯇꯥꯡꯗ ꯀꯩꯅꯣ ꯃꯌꯥꯝ ꯉꯥꯡꯍꯧꯕꯅꯤꯅꯦ ꯑꯩꯅ ꯍꯥꯏꯐꯦꯠꯇꯠ ꯇꯥꯔꯛꯄꯗ ꯄꯩꯁꯥ ꯊꯦꯡꯅ ꯊꯤꯈ꯭ꯔꯦꯕ ꯀꯩꯅꯩꯅꯣ ꯄꯩꯁꯥ ꯀ ꯍꯥꯏꯒ
ꯇꯧꯔꯝꯅꯤ ꯍꯥꯏꯕꯗꯤ ꯃꯣꯏ ꯊꯦꯡ ꯊꯤꯕ ꯌꯥꯗꯕꯅꯦꯕ ꯃꯣꯏꯅ ꯄꯤꯔꯤ ꯃꯇꯝꯗꯣ ꯊꯤꯍꯧꯗ꯭ꯔꯗꯤ ꯄꯩꯁꯥ ꯑꯦꯛꯁꯇ꯭ꯔꯥ ꯊꯤꯕ ꯈꯣꯠꯄ ꯌꯥꯝ ꯇꯧꯕꯅꯦꯕ
ꯎꯝ
ꯑꯗꯨ ꯃꯥꯥꯏ ꯕꯦꯡ ꯑꯦꯀꯥꯎꯟ ꯀꯩꯀꯥꯗꯨꯁꯨ ꯍꯥꯟꯅ ꯃꯥꯒꯤ ꯂꯤꯡ ꯇꯧꯔꯝꯕꯗꯣ ꯑꯗꯨꯗꯤ ꯌꯥꯈꯤꯗ꯭ꯔꯦ ꯑꯇꯣꯞꯄꯗ ꯇꯧꯕꯒꯤ ꯈꯔ ꯄ꯭ꯔꯣꯕ꯭ꯂꯦꯝ ꯂꯩꯕ꯭ꯔꯥ ꯈꯪꯗꯦꯅꯦꯃꯥꯏꯗꯣ
ꯑ ꯂꯩꯈꯤꯕꯅꯦ ꯃꯥꯏꯗ
ꯎꯝ ꯗꯨꯃꯥꯢꯅ ꯍꯥꯢꯐꯦꯠ ꯇꯥꯔꯛꯐꯦꯕ ꯑꯩ
ꯊꯤꯡꯖꯤꯜꯂꯛꯄ ꯑꯗꯨꯗꯨꯅ ꯇꯥꯏꯃꯤꯡ ꯑꯗꯨ ꯍꯥꯏꯗꯤ ꯍꯥꯡꯇꯣꯛꯄꯗꯨꯁꯨ ꯍꯦꯛꯇ ꯌꯥꯗꯕ ꯍꯥꯏꯇꯥꯔꯦ ꯕꯦꯡꯇꯨꯗ ꯆꯠꯂꯒ ꯑꯗꯨꯗꯨꯅ ꯀꯩꯅꯣ ꯑꯦꯀꯥꯎꯟꯗ ꯑꯃ ꯁꯤꯜ ꯊꯤꯟꯕꯅꯦꯕ ꯃꯥꯏꯗꯣ
ꯑꯁ ꯑꯗꯨꯒꯤ
ꯑꯗꯩꯗꯤ ꯄꯩꯁꯥ ꯈꯔ ꯆꯪꯉꯦꯗꯤ ꯍꯥꯢ ꯍꯥꯢꯏꯗꯤ ꯀꯩꯅꯣ ꯇꯧꯕꯗꯣ ꯑꯦꯀꯥꯎꯟꯗ ꯁꯤꯟꯗꯣꯛ ꯁꯤꯟꯗꯣꯛꯄꯗꯣ ꯄꯩꯁꯥ ꯈꯔ ꯆꯪꯒꯤꯕꯅꯦꯕ
ꯑꯣ ꯑꯩ ꯅꯪꯒꯤꯁꯨ ꯀꯩꯅꯣꯝꯃ ꯇꯧꯔꯝꯗꯥꯏꯅꯦ ꯄꯩꯁꯥ ꯈꯔ ꯃꯥꯏꯅꯁ ꯆꯠꯂꯦ ꯍꯥꯏꯗꯤ ꯍꯣꯜ ꯊꯝꯖꯜꯂꯦꯅ
ꯇꯧꯔꯤꯝꯅꯤꯅꯦ ꯌꯥꯎꯔꯤꯝꯅꯤꯅꯦ ꯄꯨꯂꯞ ꯃꯊꯥ ꯁꯥꯎꯔꯕꯝꯅꯦ ꯑꯗꯣ ꯑꯩꯒꯤ ꯑꯩꯒꯤꯅ ꯂꯥꯏꯕꯛ ꯐꯕ ꯑꯃ ꯄꯩꯁꯥꯗꯣ ꯌꯥꯝ ꯍꯣꯜ ꯊꯝꯃꯛꯇꯕ ꯑꯗꯨꯅ ꯑꯩꯅ ꯄꯩꯁꯥꯗꯣ ꯂꯣꯏ ꯁꯤꯡꯗꯣꯛꯈ꯭ꯔꯦ ꯑꯗꯨꯗꯨꯒ ꯑꯗꯨꯝ ꯑꯦꯀꯥꯎꯟꯗꯣ ꯁꯤꯖꯤꯟꯅꯕ ꯌꯥꯔꯦ
ꯑꯣ ꯑꯗꯨꯅꯦ ꯀꯥꯏꯗ ꯑꯦꯁ ꯕꯤ ꯑꯥꯏꯒ ꯑꯣꯏꯔꯗꯤ ꯄꯥꯝꯃꯨꯏꯗꯅ ꯕꯤꯡ ꯑꯦꯀꯥꯎꯟꯗꯣ
ꯃꯥꯅꯦ ꯑꯇꯣꯞꯄ ꯕꯦꯡ ꯑꯣꯏꯔꯃꯗꯤ ꯀꯔꯤꯝ ꯈꯜꯂꯣꯏꯗꯝꯅꯦ ꯑꯦꯁ ꯕꯤ ꯑꯥꯏ ꯑꯣꯏꯁꯟꯗꯨꯗ ꯑꯩꯖꯨ ꯐꯅ ꯀꯟꯅꯗꯤ ꯆꯦꯟꯕꯅꯤ ꯌꯥꯗꯦ
ꯅꯪ ꯄꯩꯁꯥ ꯌꯥꯝꯗ꯭ꯔꯤꯗꯨ ꯐꯔꯝꯅꯦꯕꯣ
ꯌꯥꯝꯍꯧꯗꯕ ꯂꯥꯏꯕꯛ ꯐꯕꯅꯤ ꯅꯠꯇ꯭ꯔꯗꯤ ꯑꯩ ꯃꯊꯥ ꯁꯥꯔꯗꯝ
ꯀꯥꯡꯒꯨꯗꯨꯁꯨ ꯄꯨꯔꯥ ꯐꯔꯛꯅꯤꯍꯩ ꯒꯦꯝ ꯁꯥꯟꯅꯔꯨꯕꯩꯔꯥ ꯀꯩꯅꯣꯝ ꯇꯧꯋꯦꯗꯥꯏꯅ ꯑꯗꯨꯕꯣ
ꯃꯥꯅꯦꯃꯤ ꯒꯦꯝ ꯁꯥꯟꯅꯔꯅꯦꯃꯤ ꯑꯩꯁꯨ ꯇꯥꯟꯖꯥꯗꯨꯗ ꯍꯦꯛ ꯄꯩꯁꯥ ꯁꯠꯄꯗꯣ ꯆꯠꯅꯤꯡꯗꯕ ꯄꯩꯁꯥ ꯁꯠꯄ ꯅꯠꯇꯦ ꯍꯥꯞꯆꯟꯕꯗꯣ ꯄꯩꯁꯥ ꯍꯥꯞꯆꯟꯕꯗꯣ ꯑꯩꯁꯨ ꯍꯦꯛ ꯆꯠꯅꯤꯡꯗꯕ ꯑꯗꯨꯗꯨꯅ ꯑꯝꯇ ꯀꯥꯞꯄꯛꯑꯣꯅ ꯄꯩꯁꯥꯗꯣ ꯀꯥꯞꯍꯜꯂꯨꯕꯅꯦꯃꯤ
ꯑꯣ
ꯃꯣꯏꯗꯤ ꯄꯩꯁꯥꯗꯣ ꯒꯦꯝ ꯁꯥꯟꯅꯕꯩ ꯄꯩꯁꯥꯗꯣ ꯑꯣꯏꯔꯕꯖꯥꯠꯅꯤꯗꯅ ꯑꯩꯈꯣꯏꯗꯤ ꯈꯪꯗꯕ ꯑꯩꯁꯨ ꯑꯗꯨꯗꯨꯒꯗꯤ ꯄꯨꯂꯞ ꯆꯞꯄꯗꯣ ꯑꯩꯁꯨ ꯑꯗꯨꯝ ꯌꯥꯎꯔꯦ
ꯎꯝ ꯄꯨꯔꯥ ꯕ꯭ꯂꯦꯛ ꯃꯅꯤ ꯑꯣꯏꯗꯨꯝꯅꯤꯅꯦ
ꯃꯥꯅꯦ ꯃꯥꯅꯦ ꯑꯩ ꯑꯩꯒꯤ ꯏꯁꯥꯒꯤ ꯄꯩꯁꯥꯕꯨ ꯌꯥꯎꯅ ꯆꯞꯈ꯭ꯔꯕꯅꯤ ꯀꯩꯅꯣ
ꯑꯣ ꯑꯁ ꯄꯨꯔꯥ ꯕꯦꯔꯥꯅꯤ ꯃꯣꯏ ꯀꯥꯡꯕꯨꯁꯨ ꯑꯩꯖꯨ ꯍꯥꯟꯅ ꯑꯗꯨꯢ ꯋꯥꯔꯤꯗꯣ ꯍꯥꯏꯐꯦꯠꯇꯤ ꯇꯥꯒ꯭ꯔꯦꯕꯀꯣ ꯑꯗꯨꯒ ꯍꯥꯏꯗꯤ ꯀꯃꯥꯏꯅ ꯇꯧꯒꯦꯗꯨꯗꯤ ꯈꯪꯗꯕ ꯍꯟꯗꯛꯇ ꯑꯗꯨꯃꯥꯏꯅ ꯅꯣꯏ ꯇꯥꯔꯛꯄꯗꯨꯗꯅꯦ ꯑꯣ ꯁꯨꯃꯥꯢ ꯇꯧ ꯑꯣꯏꯔꯦꯅ ꯈꯜꯂꯦ ꯑꯩꯁꯨ
ꯑꯩꯈꯣꯏꯁꯨ ꯈꯪꯗꯤꯌꯦ ꯏꯃꯥꯟꯅꯕꯅ ꯏꯃꯥꯟꯅꯕꯒꯩꯗꯤ ꯄꯪꯁꯥꯟ ꯁꯥꯟ ꯁꯥꯟꯅꯕꯅꯦꯕ ꯑꯗꯨꯒꯤ ꯒꯦꯝꯗꯣ ꯑꯩꯈꯣꯏꯅ ꯅꯣꯡꯃꯇ ꯌꯥꯎꯗꯕ ꯑꯩꯈꯣꯏꯅ
ꯑꯥ ꯃꯣꯏꯅ ꯇ꯭ꯔꯥꯟꯖꯦꯛꯁꯟ ꯇꯧꯔꯒ ꯂꯧꯊꯣꯛꯄ꯭ꯔꯣ ꯀꯩꯝ ꯇꯧꯗꯣꯏꯅꯦ ꯃꯣꯏ ꯄꯩꯁꯥꯁꯦ ꯃꯤꯉꯣꯟꯗ ꯀꯥꯞꯄꯒ
ꯑꯗꯣ ꯏꯃꯥꯟꯅꯕꯁꯤꯡꯗꯨꯅꯗꯤ ꯃꯇꯝꯗꯨꯗꯗꯤ ꯀꯩꯝ ꯇꯧꯗꯦ ꯀꯩꯝ ꯇꯧꯗꯦ ꯍꯥꯏꯔꯒ ꯑꯗꯨꯝ ꯇꯧꯒꯤ ꯕ ꯑꯗꯣ ꯍꯧꯖꯤꯛꯇꯗ ꯂꯣꯏ ꯆꯞꯈꯠꯅꯔꯛꯄꯅꯦꯃꯤ
ꯃꯥ ꯃꯤꯅ ꯀꯝꯄ꯭ꯂꯦꯟ ꯊꯥꯔꯛꯄ ꯑꯣꯢꯔꯝꯒꯅꯤ
ꯄꯥꯢꯍꯧꯔꯦ ꯀꯩꯅꯣ ꯃꯣꯢꯗꯤ
ꯑꯣ ꯃꯣꯏ ꯀꯩꯅꯣꯒ ꯌꯥꯎꯋꯤꯗ ꯒꯥꯔꯤ ꯂꯩꯗꯅ ꯑꯗꯒꯤ ꯕꯥꯏꯛ ꯊꯧꯗꯅ ꯇꯧꯕꯚꯥꯎꯗ ꯌꯥꯎꯋꯤꯗ
ꯑꯗꯨꯅꯦ ꯑꯗꯣ ꯍꯧꯖꯤꯛ ꯃꯣꯏ ꯑꯦꯀꯥꯎꯗ ꯍꯥꯡꯅꯤꯡꯉꯥꯏ ꯍꯥꯡꯅꯤꯡꯉꯥꯏ ꯂꯩꯇ꯭ꯔꯦ ꯑꯗꯨꯃꯥꯏꯅ ꯇꯧꯁꯜꯂꯨ ꯗꯅ ꯑꯦꯀꯥꯎꯗ ꯂꯣꯢ ꯊꯤꯡꯖꯟꯒꯤꯗꯅ
ꯑꯁ ꯑꯗꯨꯖꯨ ꯕꯦꯔꯅꯤ
ꯃꯣꯢ ꯍꯧꯖꯤꯛ
ꯑꯦ ꯅꯨꯡꯉꯥꯏꯅ ꯄꯩꯁꯥ ꯇꯥꯅꯤꯡꯕ ꯍꯥꯏ ꯑꯗꯨ ꯀꯥꯡꯕꯨ ꯑꯣꯏꯗꯣꯏꯕꯅꯤꯅꯦ
ꯃꯥꯅꯤ ꯃꯥꯅꯤ ꯅꯨꯡꯉꯥꯏꯅ ꯂꯥꯛꯑꯣꯗꯤ ꯀꯅꯥ ꯌꯥꯅꯤ ꯕꯤꯁꯥꯗꯣ
ꯃꯥꯅꯦ ꯑꯗꯩ ꯃꯇꯝ ꯑꯃ ꯄꯣꯟꯖꯤ ꯃꯌꯥꯝ ꯑꯃ ꯇꯧꯔꯝꯃꯤꯗꯅ ꯃꯅꯤꯄꯨꯔꯗ ꯀꯣꯔꯣꯅꯥ ꯍꯧꯗ꯭ꯔꯤꯉꯥꯏ ꯍꯧꯔꯝꯗꯥꯏ ꯃꯌꯥ ꯑꯗꯒꯤ ꯑꯗꯨꯋꯥꯏꯗꯁꯨ ꯌꯥꯝ ꯇꯧꯅꯔꯝꯃꯅꯤ
ꯑꯗꯤ ꯄꯩꯁꯥ ꯑꯁ ꯑꯗꯨ ꯑꯩꯁꯨ ꯂꯨꯄꯥ ꯀꯌꯥꯅꯣ ꯈꯔ ꯃꯥꯡꯒꯔꯝꯅꯤꯅꯦ ꯈꯪꯗꯗꯅ ꯏꯃꯥꯟꯅꯕꯈꯩꯅ ꯁꯤꯁ ꯇꯧꯗꯅ ꯑꯗꯨ ꯍꯥꯏꯗꯤ ꯑꯉꯥꯡ ꯑꯣꯏꯕꯅꯤꯅꯀꯣ ꯑꯗꯨ ꯄꯩꯁꯥ ꯌꯥꯝ ꯃꯥꯡꯉꯨꯕꯗꯤ ꯅꯠ ꯠꯇꯦꯗꯩꯗꯤ ꯂꯨꯄꯥ ꯂꯤꯁꯤꯡ ꯑꯃꯒ ꯀꯌꯥꯅꯣ ꯑꯗꯨꯃꯥꯏꯅ ꯇꯧꯕ ꯍꯥꯏꯗꯤ ꯃꯤ ꯍꯥꯞ ꯍꯥꯞꯄꯒ ꯀꯩꯅꯣ ꯇꯧꯕꯗꯣ ꯑꯗꯨ ꯗꯨꯅꯦꯕ ꯃꯣꯏ ꯇꯣꯏꯁꯤ
ꯑꯗꯩ ꯍꯧꯖꯤꯛꯁꯦ ꯋꯥꯟ ꯑꯦꯛꯁ ꯕꯦꯠ ꯁꯥꯟꯅꯕꯁꯨ ꯌꯥꯗ꯭ꯔꯥ ꯃꯥꯜꯂꯦ ꯂꯣꯏ ꯊꯤꯡꯉ ꯃꯥꯜꯂꯦ
ꯑꯣ ꯐꯔꯝꯅꯤ ꯑꯗꯨ ꯖꯨꯍꯥꯔꯒꯤ ꯖꯥꯠꯁꯦ ꯍꯥꯏꯗꯤ ꯌꯥꯝ ꯁꯣꯛꯏꯦꯗꯅ ꯅꯍꯥꯗ ꯁꯨ ꯃꯥꯡꯉꯤ ꯃꯌꯥꯝꯁꯦ ꯁꯤꯡꯅ ꯁꯥꯟꯅꯔꯗꯤ ꯐꯕ ꯎꯝ ꯍꯥꯏꯗꯤ ꯀꯟꯇ꯭ꯔꯣꯜ ꯇꯧꯔ ꯉꯃ ꯁꯥꯟꯅꯕꯣꯏꯗꯤ ꯐꯕꯀꯣ
ꯀꯥꯏꯗꯅ ꯖꯨꯋꯥꯔꯗꯕꯨ ꯀꯃꯥꯏꯅ ꯀꯟꯇ꯭ꯔꯣꯜ ꯇꯧꯔ ꯁꯥꯟꯅꯗꯣꯏꯅꯣ
ꯎꯝ ꯁꯋꯥꯏꯗ ꯑꯩꯁꯨ ꯑꯍꯟ ꯑꯃ ꯑꯟꯗꯛ ꯃꯥ ꯄꯩꯁꯥ ꯂꯣꯏ ꯃꯥꯡꯉꯦꯅ ꯇꯧꯗꯅ ꯑꯩꯈꯣꯏꯒꯤ ꯚꯔꯥꯗ ꯂꯩꯃꯤꯟꯅꯕ ꯑꯃꯒꯣ
ꯎꯝ
ꯇꯣꯛꯑꯅꯤ ꯀꯥꯏ ꯃꯌꯥꯝ ꯇꯧꯔꯅꯤ ꯑꯁ ꯃꯥꯗꯤ ꯃꯤꯉꯣꯟꯗꯩꯩ ꯄꯩꯁꯥ ꯌꯥꯝ ꯄꯨ ꯃꯥꯜꯂꯦꯗ ꯑꯗꯒꯤ ꯒꯥꯔꯤꯒ ꯌꯣꯟꯊꯣꯛꯇꯅ ꯍꯥꯏꯗꯤ ꯌꯨꯝꯗꯒꯤ ꯀꯩꯀꯩ ꯄꯩꯁꯥꯒ ꯊꯥꯔꯛꯄꯁꯦ ꯑꯗꯨꯃꯥꯏꯅ ꯎꯄꯥꯏ ꯂꯩꯇꯕꯒꯤ ꯁꯤꯖꯤꯟꯅꯗ꯭ꯔꯗꯤ ꯌꯥꯗ꯭ꯔꯕꯅꯤꯅ ꯁꯤꯖꯤꯟꯅꯊꯑꯀꯥꯟꯗ ꯌꯨꯝꯗ ꯍꯪꯉꯀꯥꯟꯗꯅ ꯑꯃꯨꯛ ꯑꯩꯉꯣꯟꯗꯒꯤ ꯄꯨꯕ ꯃꯥꯅ ꯇꯧꯔꯝꯃꯤꯁꯦ ꯑꯗꯨꯃꯥꯏꯅ ꯇꯧꯕ ꯃꯥꯜꯂꯦꯕ
ꯑꯁ ꯕꯦꯔꯥꯅꯦ
ꯖꯨꯍꯔ ꯍꯥꯏꯁꯤꯗꯤ ꯑꯁ ꯀꯤꯕꯨ ꯀꯤ